ꯇꯥꯕ꯭ꯔꯣ
ꯇꯨꯝꯈ꯭ꯔꯣꯍꯦ ꯅꯪ ꯊꯦꯡꯈ꯭ꯔꯦꯍꯦ
ꯀꯔꯤꯅꯣ ꯍꯧꯖꯤꯛ ꯀꯔꯤꯒꯤ
ꯅꯪꯒꯤ ꯃꯈꯣꯟꯁꯦ ꯇꯥꯅꯤꯡꯗ꯭ꯔꯦ ꯍꯣꯏ ꯇꯥꯅꯤꯡꯗꯕ ꯃꯤ
ꯇꯥꯕ ꯇꯥꯕꯅꯤ ꯇꯥꯅꯤꯡꯗ꯭ꯔꯁꯨ ꯇꯥꯒꯗꯕꯅꯦ
ꯁꯤꯂꯣꯏꯔ ꯑꯥꯏ ꯇꯨꯝꯈ꯭ꯔꯅꯤ
ꯀ꯭ꯔꯤꯒꯤ ꯌꯥꯔꯣꯏ
ꯅꯪ ꯅꯨꯄꯥ ꯊꯤꯔꯣ ꯑꯁꯤꯗꯅ ꯊꯤꯗ꯭ꯔꯗꯤ ꯅꯪ ꯊꯤꯕ ꯆꯥꯟꯁ ꯐꯪꯉꯣꯏ
ꯀꯥꯔꯤꯅꯣ ꯑꯩ ꯁꯤꯗ ꯅꯨꯄꯥ ꯊꯤꯕ ꯉꯝꯖꯔꯔꯣꯏ
ꯍ ꯍꯥ ꯍ
ꯑꯁꯤꯒꯨꯝꯕꯗ ꯊꯤꯔꯒ ꯐꯪꯕ ꯅꯨꯄꯥꯗꯤ ꯏꯁ ꯀꯗꯥꯏꯗꯒꯤ ꯂꯧꯔꯣꯏ ꯑꯩ
ꯂꯥꯎꯔꯦ ꯀꯥꯏꯅꯥ ꯌꯥꯝ ꯍꯥꯏꯕ ꯂꯩꯕꯅꯦꯍꯦ ꯑ ꯑꯥ ꯑꯥꯏ ꯑꯥꯏ ꯇꯤꯗ ꯐꯥꯎ ꯇꯝꯕ ꯂꯩꯕꯅꯦ
ꯑꯍꯥꯥ
ꯑꯥꯏ ꯑꯥꯏ ꯇꯤ ꯗꯁꯨ ꯇꯝꯕ ꯂꯩꯕꯅꯦꯕ
ꯑꯁ ꯑꯗꯨ ꯑꯣꯏꯔꯁꯨ ꯑꯗꯣ ꯍꯩꯔꯁꯨꯀꯣ ꯑꯁ ꯇꯜꯂꯦ
ꯌꯥꯝ
ꯑꯁꯤꯗ ꯑꯁꯤꯗ ꯐꯪꯕ ꯅꯨꯄꯥꯗꯤ ꯑꯩꯗꯤ ꯄꯥꯝꯗꯦ
ꯍꯣꯏꯅꯦ ꯍꯣꯏꯅꯦ ꯅꯣꯏꯗꯤ ꯄꯣꯡꯕꯅꯤꯅ ꯗꯤ ꯄꯣꯡꯕ ꯗꯤꯃꯥꯟ ꯌꯥꯝ ꯁꯥꯕ ꯃꯤꯅꯤꯅ
ꯑ ꯑꯗꯨꯒꯤ ꯅꯠꯇꯕ ꯑꯗꯨꯒꯤ ꯅꯠꯇꯦ ꯍꯥꯏꯗꯤ ꯑꯩꯅ ꯍꯥꯏꯕꯗꯤ ꯑ ꯑꯗ ꯑꯁꯤꯗ ꯈꯛꯇ ꯈꯪꯕꯗꯣ ꯅꯨꯄꯤ ꯀꯌꯥ ꯀꯣꯏꯕ꯭ꯔꯥ ꯄꯤ ꯂꯧꯈ꯭ꯔꯕ꯭ꯔꯥ ꯀꯩꯝꯁꯨ ꯈꯪꯗ꯭ꯔꯒ ꯀꯃꯥꯏꯅ ꯑꯁꯤꯗ ꯅꯨꯄꯥ ꯊꯤꯕ ꯌꯥꯕ꯭ꯔꯣꯅꯦ ꯅꯪ ꯉꯥꯎꯔꯕꯣ ꯅꯪꯁꯦ ꯑꯩꯕꯨ ꯐꯠꯇꯕꯗ ꯑꯗꯨꯝ ꯆꯥꯏꯍꯟꯒꯦ ꯇꯧꯋꯦꯕ ꯍꯍꯥ ꯅꯪꯀꯣ ꯅꯕꯨꯛ ꯌꯥꯝ ꯐꯠꯇꯦ ꯇꯧꯒꯅꯨꯀꯣ ꯅꯪ
ꯅꯪꯒꯤ ꯌꯦꯡꯒꯔ ꯕ꯭ꯔꯗꯔ ꯈꯣꯏꯗꯤ ꯇꯨꯝꯈ꯭ꯔꯕ
ꯇꯨꯝꯈ꯭ꯔꯦ ꯃꯥ ꯉꯁꯥꯏꯗꯣ ꯐꯣꯟ ꯑꯗꯨꯝ ꯌꯦꯑꯥ ꯂꯦꯞꯇꯣꯞ ꯑꯗꯨꯝ ꯌꯦꯡꯉꯒ ꯂꯩꯌꯦꯕ ꯑꯗꯨꯒꯤ ꯑꯩꯅ ꯊꯦꯡꯈ꯭ꯔꯦ ꯇꯨꯝꯈ꯭ꯔꯣ ꯍꯥꯏꯕ
ꯐꯣꯟ ꯑꯅꯤ ꯄꯥꯏꯕ꯭ꯔꯥ
ꯎꯝꯎ ꯄꯥꯏꯗꯦ ꯑꯩꯒꯤ ꯂꯦꯞꯇꯣꯞ ꯑꯃꯗꯣ ꯑꯗꯣ ꯃꯥ ꯑꯗꯨꯝ ꯄꯥꯏꯕꯅꯦ ꯎꯝ ꯐꯤꯂꯝ ꯌꯦꯡꯕꯀꯣ
ꯅꯨꯡꯉꯥꯏꯕ꯭ꯔꯣ ꯅꯪꯒꯤ ꯂꯦꯞꯇꯣꯞꯇꯣ
ꯑꯗꯣ ꯑꯩꯗꯤ ꯑꯍꯥꯟꯕ ꯄꯥꯏꯕꯅꯤꯅ ꯅꯨꯡꯉꯥꯏꯕ꯭ꯔꯥ ꯅꯨꯡꯉꯥꯏꯇꯕ꯭ꯔꯥ ꯈꯪꯗꯦ ꯑꯗꯨꯝ ꯑꯩꯒꯤꯗꯤ ꯅꯨꯡꯉꯥꯏ ꯍꯥꯏꯅ ꯈꯜꯂꯦ
ꯑꯗꯨ ꯅꯪ ꯂꯥꯏꯔꯤꯛ ꯄꯥꯒꯦ ꯍꯥꯏꯅ ꯂꯧꯕꯗꯣ ꯅꯠꯇ꯭ꯔꯣ
ꯃꯥꯟꯅꯦ ꯂꯥꯏꯔꯤꯛ ꯄꯥꯗꯦ ꯑꯉꯥꯡꯁꯤꯡꯒꯤ ꯄ꯭ꯔꯤꯈꯥ ꯂꯥꯛꯑꯗꯤ ꯑꯩꯈꯣꯏꯗꯤ ꯀꯣ ꯑꯩꯈꯣꯏ ꯁ꯭ꯀꯨꯜꯗꯣ ꯄ꯭ꯔꯤꯈꯥ ꯂꯥꯛꯄ ꯃꯇꯝꯗꯣ ꯑꯉꯥꯡꯁꯤꯡ ꯀꯦ ꯀꯣꯏꯁꯟ ꯀꯣꯏꯁꯟ ꯀꯔꯤ ꯀꯔꯥꯗꯣ ꯑꯩꯈꯣꯏ ꯏꯊꯟ ꯏꯊꯟꯇꯅ ꯇꯥꯏꯞ ꯇꯧꯕꯅꯦꯕ ꯑꯗꯨꯒꯤ ꯑꯩꯅ ꯑꯗꯨꯗ ꯑꯗꯨꯝ ꯁꯦꯝꯈ꯭ꯔꯕꯅꯦ
ꯎ
ꯑꯗꯨꯗ ꯑꯗꯨꯝ ꯁꯦꯝꯒ ꯇꯧꯈ꯭ꯔꯦ ꯅꯪꯕꯨ ꯍꯧꯖꯤꯛ ꯀꯔꯤ ꯊꯕꯛ ꯇꯧꯔꯤꯅꯣ ꯉꯥꯎ ꯍꯧꯔꯕꯣ
ꯗꯣ ꯀꯃꯥꯏ ꯇꯧꯔꯤ ꯀꯃꯥꯏꯅ ꯇꯧꯕ꯭ꯔꯣ ꯀꯔꯤ ꯇꯧꯕ꯭ꯔꯣ
ꯊꯕꯛ ꯌꯥꯝ ꯆꯤꯟꯕ ꯃꯥꯜꯂꯦꯀꯣ
ꯆꯤꯟꯗꯦ ꯆꯤꯟꯗꯦ ꯅꯪꯕꯨ ꯋꯥ ꯉꯥꯡꯉꯤ ꯁꯤꯗꯤ
ꯅꯪ ꯃꯤ ꯉꯥꯅꯨ ꯍꯨꯔꯥꯟꯕ ꯆꯠꯄ꯭ꯔꯥ ꯍꯧꯖꯤꯛ
ꯁꯤ ꯑꯩ ꯀꯩꯩꯅꯣ ꯇꯧꯋꯦ
ꯅꯪ ꯑꯁꯣꯝ ꯅꯣꯏ ꯂꯩꯀꯥꯏꯗ ꯃꯤꯒꯤ ꯉꯥꯅꯨ ꯍꯨꯔꯥꯟꯕ ꯆꯠꯄ ꯃꯥꯜꯂꯦꯀꯣ ꯑꯩ ꯇꯥꯛꯊꯣꯛꯄꯤꯒꯦ ꯑꯩ ꯁꯤꯁꯦ ꯑꯃꯨꯛꯀ ꯀꯥꯏꯗ ꯃꯥꯡꯈ꯭ꯔꯖꯥꯠꯅꯣꯅꯦ ꯑꯗꯨꯝ ꯇꯧꯔꯒ ꯂꯩꯌꯨꯀꯣ ꯅꯪ
ꯑꯁ ꯑꯩꯒꯤ ꯊꯣꯡꯕꯗꯣ
ꯅꯪꯁꯦ ꯈꯔ ꯈꯔ ꯀꯨꯏꯔꯛꯑꯒ ꯀꯣꯛꯁꯨ ꯑꯃꯨꯛꯀ ꯌꯥꯔꯛꯇ꯭ꯔꯕꯣ ꯅꯪꯗꯤ ꯀꯣꯛꯀꯤꯁꯨ ꯕꯦꯔꯥ ꯂꯩꯕ ꯃꯥꯂꯦꯀꯣ ꯅꯪ
ꯈꯔꯥ ꯂꯥꯏꯇ꯭ꯔꯦ ꯁꯟ ꯇꯧꯗ꯭ꯔꯦꯕ
ꯅꯪ ꯀꯩꯅꯣ ꯇꯧꯃꯟꯕꯒꯤ ꯑꯣꯏꯔꯝꯅꯤ ꯂꯥꯏꯔꯤꯛ ꯄꯥ ꯃꯟꯕꯒꯤ ꯑꯣꯏꯔꯝꯃꯅꯤ ꯈꯔ ꯈꯔ ꯂꯦꯞꯄꯣ ꯀꯩꯅꯣ
ꯑꯩ ꯂꯥꯏꯔꯤꯛ ꯄꯗ꯭ꯔꯒ ꯑꯦꯛꯖꯥꯝ ꯊꯥꯃꯟꯕꯩꯅꯦ
ꯑꯁ ꯅꯪꯗꯤ ꯆꯥꯕ ꯊꯛꯄꯁꯨ ꯇꯨꯝꯕꯁꯨ ꯐꯖꯅ ꯇꯨꯝꯗ꯭ꯔꯦ ꯆꯥꯕ ꯊꯛꯄꯁꯨ ꯐꯖꯅ ꯆꯥꯔꯦ ꯑꯗꯨꯝ ꯂꯥꯏꯔꯤꯛ ꯄꯥꯔꯒ ꯂꯩꯌꯦ ꯑꯗꯨ ꯌꯥꯔꯣꯏꯕ
ꯌꯥꯔꯣꯏꯕ ꯌꯥꯔꯣꯏꯕꯀꯣ
ꯂꯥꯏꯔꯤꯛ ꯄꯥꯇ꯭ꯔꯒ ꯑꯦꯛꯖꯥꯝ
ꯏꯁ ꯅꯣꯏꯗꯤ ꯍꯩꯕꯅꯤꯅ ꯄꯥꯗ꯭ꯔꯁꯨ ꯌꯥꯏꯅꯦ ꯀꯩꯅꯣ ꯃꯤ ꯃꯆꯥꯗꯤ ꯌꯥꯝ ꯍꯩꯕꯅꯤꯅ ꯄꯥꯗ꯭ꯔꯁꯨ ꯌꯥꯏꯌꯦ
ꯄꯥꯗ꯭ꯔꯒ ꯊꯥꯕꯗꯣ ꯈ꯭ꯋꯥꯏ ꯅꯨꯡꯉꯥꯏꯕꯅꯦ ꯅꯪꯒꯤ ꯏꯁꯇꯨꯗꯦꯟꯗꯤ ꯄꯥꯗ꯭ꯔꯒ ꯊꯥꯕ ꯂꯩꯇꯕ꯭ꯔꯣ
ꯎꯝ ꯑꯈꯣꯏ ꯑꯈꯣꯏꯒꯤ ꯑꯉꯥꯡꯁꯤꯡꯅ ꯂꯣꯏꯅ ꯄꯥꯏ ꯑꯗ ꯑꯗꯨꯃꯥꯏꯅ ꯅꯪ ꯂꯥꯔꯤꯛ ꯄꯥꯗꯦ ꯍꯥꯏꯔꯒꯣ ꯑꯩ ꯍꯌꯦꯡ ꯅꯥꯔꯗꯤꯀꯣ ꯀꯤꯌꯦ ꯅꯪ ꯅꯪꯉꯣꯟꯗ ꯑꯩ ꯂꯥꯏꯌꯦꯡꯕ ꯂꯥꯛꯄ ꯉꯝꯃꯣꯏꯀꯣ ꯀꯤꯌꯦ ꯑꯁ
ꯂꯥꯏꯔꯤꯛꯄ ꯂꯥꯏꯔꯤꯛꯄꯗꯔ꯭ꯁꯨ ꯍꯩꯒꯥꯅꯤꯗ
ꯀꯤꯌꯦꯀꯣ ꯅꯪ ꯍꯤꯗꯥꯛ ꯂꯥꯟꯅ ꯀꯥꯞꯄꯤꯔꯗꯤꯀꯣ ꯑꯩ ꯉꯥꯎꯔꯒ ꯆꯠ ꯆꯠꯂꯝꯗꯣꯏ ꯃꯥꯜꯂꯦ ꯅꯪꯖꯦ ꯑꯩ ꯑꯃꯨꯛ ꯀꯤꯕ ꯍꯧꯈ꯭ꯔꯦꯀꯣ ꯀꯣꯏꯕ ꯑꯗꯨꯝ ꯆꯠꯂꯒ ꯂꯥꯔꯤꯛ ꯂꯥꯏꯔꯤꯛꯁꯨ ꯄꯥꯗꯦ ꯀꯩꯅꯣ ꯇꯧꯈ꯭ꯔꯣꯗꯅ ꯅꯪ ꯑꯗꯨꯝ ꯀꯣꯏꯕ ꯆꯠꯂꯦ ꯅꯍꯥꯟꯒꯩ ꯅꯪꯅ ꯀꯩꯅꯣ ꯇꯧꯕꯗꯣ ꯎꯝ ꯚꯤꯗꯤꯑꯣ ꯀꯔꯤ ꯀꯔꯥ ꯊꯥꯒꯠꯄꯒꯤꯗꯣ ꯑꯃꯨꯛꯀ ꯍꯧꯈ꯭ꯔꯣꯗꯅ ꯅꯪ ꯑꯗꯨꯃꯥꯏꯅ ꯆꯠꯂꯗꯤ
ꯑꯁ ꯑꯩ ꯀꯦꯃꯦꯔꯥ ꯅꯝꯕ ꯉꯝꯗ꯭ꯔꯦ ꯏꯀꯥꯏꯕꯅ
ꯀꯩꯒꯤꯅꯣ ꯑꯁꯨꯛ ꯃꯁꯛ ꯐꯖꯔꯒꯥ
ꯑꯈꯣꯏꯗꯤ ꯁꯛ ꯊꯤꯕꯅꯤꯅ ꯉꯝꯗ꯭ꯔꯦ ꯁꯛ ꯐꯖꯔꯗꯤ ꯇꯧꯕ ꯌꯥꯕ
ꯅꯣꯏ ꯅꯣꯏꯗꯤ ꯄꯥꯏꯕ ꯍꯥꯏꯅ ꯅꯣꯏ ꯅꯃꯥꯟꯅꯕꯁꯨ ꯌꯥꯝꯃꯤꯅ ꯑꯗ ꯅꯣꯏ ꯃꯌꯥꯝ ꯄꯨꯜꯂꯒ ꯀꯩꯅꯣ ꯆꯠꯄ ꯀꯥꯟꯗ ꯑꯗꯨꯝ ꯊꯥꯒꯠꯂꯣ ꯑꯗꯨ ꯑꯣꯏꯔꯗꯤ ꯑꯁ ꯅꯪꯁꯤꯗꯤꯀꯣ ꯅꯪꯁꯦ ꯌꯥꯝ ꯄꯩꯁꯥ ꯄꯥꯏꯔꯝꯗꯣꯏꯕ ꯑꯉꯥꯡꯅꯤ ꯅꯪꯅ ꯄꯪ ꯄꯪꯕꯒꯤ ꯒꯤꯅꯦ ꯅꯪꯉꯣꯟꯗ ꯂꯩꯔꯕ ꯃꯌꯥꯝ ꯅꯪ ꯁꯤꯖꯤꯟꯅꯕ ꯍꯩꯇꯕꯒꯤꯅꯦ
ꯁꯤ ꯋꯥꯔꯦꯝ ꯌꯥꯝ ꯍꯩꯌꯦꯗ
ꯑꯁꯦ ꯑꯩ ꯅꯣꯡꯃ ꯐꯖꯅ ꯇꯥꯛꯄꯤꯒꯦꯀꯣ ꯃꯤ ꯃꯌꯥꯝ ꯑꯗꯨꯝ ꯇꯧꯅꯔꯝꯅꯦ ꯀꯔꯤꯔꯥ ꯅꯣꯀ ꯏꯗꯤ ꯑꯩ ꯅꯣꯡꯃ ꯅꯪ ꯅꯍꯥꯟꯒꯩ ꯍꯩꯔꯒ ꯇꯧꯋꯤꯗꯨꯗꯤ
ꯑꯁ ꯑꯗꯨꯗ ꯍꯩꯇꯕꯒꯤ ꯇꯣꯛꯏꯅꯦ ꯏꯕꯦꯝꯃ ꯈꯪꯕ꯭ꯔꯣ ꯍꯥꯏꯔꯗꯤ
ꯅꯠꯇꯦ ꯅꯪꯅ ꯇꯟꯕꯒꯤꯅꯦ ꯅꯪ ꯍꯩꯔꯒ ꯑꯗꯨꯝ ꯊꯥꯒꯠꯂꯤꯗꯨꯗꯤ ꯑꯗꯨ ꯌꯥꯏꯅ ꯑꯗꯣ ꯑꯗꯨꯝꯃꯥꯏꯅ ꯀꯨꯏꯅ ꯇꯧꯔꯛꯈ꯭ꯔꯗꯤ ꯍꯦꯟꯅꯁꯨ ꯐꯖꯔꯅꯤ ꯍꯦꯟꯅꯁꯨ ꯑꯗꯨꯝ ꯍꯩꯈ꯭ꯔꯅꯤ ꯑꯃꯨꯛꯀ ꯍꯧꯈ꯭ꯔꯣ ꯀꯔꯤꯔꯥ ꯃꯁꯤ ꯑꯉꯥꯡꯁꯦꯀꯣ
ꯍꯧ ꯍꯧꯔꯗꯤ ꯑꯁ ꯑꯩꯒꯤ ꯀꯦꯔꯤꯌꯔ ꯆꯦꯟꯖ ꯇꯧꯔꯣ ꯍꯥꯏꯔꯣꯕ ꯅꯪ ꯍꯥꯏꯁꯦ
ꯅꯠꯇꯦꯕ ꯎꯝ ꯀꯩꯅꯣ ꯅꯨꯄꯥ ꯑꯃꯁꯨ ꯂꯩꯗꯨꯗꯤ ꯑꯗꯣ ꯑꯗꯨꯒꯨꯝꯕꯗꯣ ꯇꯧꯋꯦ ꯃꯥ ꯀꯦꯔꯤꯌꯔꯁꯨ ꯑꯗꯨꯝ ꯀꯩꯅꯣ ꯀꯩꯝꯇ ꯇꯧꯗꯦ ꯑꯗꯣ ꯑꯗꯣ ꯅꯪ ꯅꯨꯃꯤꯠ ꯆꯨꯞꯄ ꯑꯗꯨꯃꯥꯏꯅ ꯇꯧꯅꯤꯡꯉꯥꯏꯗꯤ ꯅꯠꯇꯦꯗꯅ ꯑꯗꯣ ꯃꯔꯛ ꯃꯔꯛꯇ ꯊꯥꯒꯠꯗꯧꯕꯅꯤꯅ ꯇꯧꯑꯣ ꯑꯥꯏꯖꯤꯒꯨꯝꯕꯗꯁꯨ ꯑꯗꯨꯝ ꯅꯣꯏ ꯑꯁ ꯅꯣꯏ ꯃꯔꯨꯞꯁꯤꯡꯁꯤꯗꯤ ꯀꯔꯤꯅꯣ ꯑꯗꯨꯝ ꯊꯥꯒꯠꯂꯣ ꯅꯣꯏꯗꯤ ꯀꯣꯏꯕ ꯑꯗꯨꯝ ꯆꯠꯂꯦ ꯑꯗꯨꯒ ꯌꯥꯝ ꯄꯪꯉꯤ ꯅꯣꯏꯁꯤꯗꯤ
ꯅꯣꯏ ꯅꯃꯥꯟꯅꯕ ꯃꯌꯥꯝꯗꯣ ꯑꯩꯅ ꯌꯥꯝ ꯄꯪꯉꯦ ꯍꯥꯏꯕꯤꯌꯣ ꯄꯩꯁꯥ ꯌꯥꯝ ꯄꯩꯁꯥ ꯌꯥꯝ ꯄꯥꯏꯔꯒ ꯂꯩꯕ ꯌꯥꯔꯕꯅꯦ ꯅꯣꯏꯅ ꯄꯪꯕꯒꯤꯅꯦ ꯑꯝꯇ ꯍꯥꯏꯕꯤꯌꯨꯀꯣ ꯍꯌꯦꯡ
ꯍꯥꯏꯕꯤꯒꯦꯕ ꯄꯩꯁꯥ ꯄꯥꯏꯗ꯭ꯔꯒ ꯕ꯭ꯂꯣꯒꯤꯡ ꯁꯦꯝꯕ ꯌꯥꯗꯦ ꯀꯦꯃꯦꯔꯥꯁꯨ ꯂꯩꯇꯦ
ꯎꯝ ꯈꯔ ꯈꯔꯗꯒꯤ ꯍꯧꯒ꯭ꯔꯥ ꯅꯪ ꯅꯍꯥꯟꯒꯩꯗꯩ ꯑꯗꯨꯝ ꯍꯧꯔꯝꯃꯗꯤꯀꯣ ꯌꯥꯗꯣꯏꯅꯦ ꯑꯗꯣ ꯄꯩꯁꯥ ꯃꯇꯝ ꯑꯃꯗ ꯈꯔ ꯈꯔ ꯐꯪꯕꯗꯨꯅ ꯑꯗꯨꯝ ꯀꯩꯅꯣ ꯄꯨꯟ ꯄꯨꯟꯅ ꯊꯝꯔꯒ ꯇꯧꯒ꯭ꯔꯣ ꯑꯗꯨꯝ ꯇꯧꯕꯍꯦ ꯑꯁ ꯅꯪꯁꯦ ꯂꯣꯟ ꯀꯔꯤ ꯀꯔꯥ ꯂꯧꯔꯒ ꯑꯗꯨꯝ ꯇꯧꯕꯁꯨ ꯌꯥꯏꯌꯦꯅ
ꯌꯥꯔꯦꯍꯦ ꯂꯣꯟ ꯂꯧꯔꯗꯤ ꯑꯩ ꯁꯤꯔꯅꯤ
ꯑꯗꯣ ꯅꯪ ꯀꯔꯤ ꯀꯔꯤꯒꯤ ꯄꯩꯁꯥ ꯑꯗꯨꯝ ꯁꯤꯖꯤꯟꯅꯕ꯭ꯔꯅꯦ ꯅꯪꯁꯦ ꯃꯤ ꯑꯇꯣꯞꯄꯒꯨꯝꯅ ꯅꯨꯄꯤ ꯀꯣꯏꯌꯦ ꯍꯥꯏꯕꯁꯨ ꯅꯠꯇꯦ ꯅꯪꯗꯤ
ꯅꯨꯄꯤ ꯀꯣꯏꯌꯦ ꯑꯩꯁꯨ
ꯑꯗꯨ ꯅꯪꯗꯤ ꯑꯌꯥ ꯅꯪꯗꯤ ꯑꯗꯨ ꯑꯣꯏꯔꯗꯤ ꯑꯥꯝ ꯄꯩꯁꯥ ꯂꯩꯇꯦ ꯂꯩꯇꯦ ꯍꯥꯏꯔ ꯅꯨꯄꯤꯗ ꯑꯗꯨꯝ ꯄꯩꯁꯥ ꯊꯥꯗꯕꯒꯤ ꯑꯣꯏꯔꯝꯃꯤꯅꯦ ꯅꯪꯁꯤꯗꯤ
ꯍꯣꯏ ꯂꯥꯁꯇ ꯑꯗꯨ ꯇꯥꯈ꯭ꯔꯦꯕ
ꯄꯝꯃꯨꯏꯌꯦꯀꯣ
ꯑꯥꯍꯥ ꯑꯁ
ꯑꯗꯨꯝ ꯄꯩꯁꯥ ꯊꯥꯗꯔꯒ ꯍꯌꯦꯡꯒꯩ ꯅꯨꯄꯤꯗꯨꯅ ꯊꯥꯗꯣꯛꯔꯝꯔꯗꯤ ꯑꯩꯗꯤ ꯖꯒꯣꯏ ꯁꯥꯕꯤꯒꯦ
ꯍꯥꯍꯥ ꯑꯥꯍꯥ ꯅꯨꯄꯤꯅ ꯑꯩꯕꯨ ꯊꯥꯗꯣꯛꯀꯅꯨ ꯍꯥꯏꯔꯒ ꯃꯥꯅ ꯀꯤꯔꯒ ꯂꯩꯌꯦ
ꯑꯩꯗꯤꯀꯣ ꯑꯗꯨ ꯅꯨꯄꯤꯗꯨꯅ ꯊꯥꯗꯣꯛꯑꯦ ꯍꯥꯏꯕꯗꯨ ꯇꯥꯔꯦ ꯖꯒꯣꯏ ꯁꯥꯕꯤꯒꯦ ꯑꯗꯨꯒ
ꯑꯩ ꯁꯥꯥ ꯅꯪ ꯉꯥꯏꯕꯗꯅ ꯅꯪ ꯍꯅꯨꯔꯝꯈ꯭ꯔꯅꯤ ꯑꯗꯨ ꯉꯥꯏꯕꯗꯅ ꯅꯪ ꯍꯥꯟꯅꯨꯔꯝꯈ꯭ꯔꯅꯤ
ꯑꯩ ꯑꯩꯗꯤ ꯅꯠꯇꯦꯕ ꯃꯧ ꯑꯣꯏꯔꯀꯥꯟꯗꯖꯨ ꯖꯒꯣꯏꯕꯨꯗꯤ ꯁꯥꯕꯤꯕ ꯌꯥꯏꯌꯦꯅ ꯑꯗꯣ ꯅꯪ ꯑꯗꯨ ꯅꯨꯄꯤꯗꯣ ꯀꯥꯏꯅꯒ꯭ꯔꯁꯨ ꯑꯩ ꯍꯥꯟꯅꯨꯕꯤ ꯑꯣꯏꯕ ꯃꯇꯝꯗ ꯀꯥꯏꯅꯈ꯭ꯔ ꯍꯟꯅꯨꯕꯤ ꯑꯣꯏꯔꯁꯨ ꯑꯗꯨꯝ ꯖꯒꯣꯏ ꯁꯥꯕꯤꯅꯤ ꯑꯩꯗꯤ ꯍꯔꯥꯎꯕꯒꯤ
ꯍꯦꯍꯥ ꯅꯪꯁꯦ ꯊꯕꯛ ꯌꯥꯝ ꯂꯩꯇꯕ ꯃꯥꯜꯂꯦꯗ
ꯄꯩꯁꯥ ꯂꯩꯇꯦ ꯄꯩꯁꯥ ꯂꯩꯇꯦ ꯑꯗꯨꯝ ꯉꯥꯡꯔꯒ ꯂꯩꯅꯦ ꯅꯪꯖꯦ
ꯄꯩꯁꯥ ꯂꯩꯇ꯭ꯔꯥ ꯀꯃꯥꯏꯅ ꯂꯩ ꯂꯩꯌꯦ ꯍꯥꯏꯗꯣꯏꯅꯣ
ꯄꯩꯁꯥ ꯂꯩꯇꯦ ꯄꯩꯁꯥ ꯂꯩꯃꯟꯗ꯭ꯔꯗꯤꯀꯣ ꯑꯩ ꯄꯤꯒꯦ ꯑꯩ ꯄꯩꯁꯥ ꯌꯥꯝ ꯄꯥꯏꯕꯅꯦ
ꯅꯪꯒꯤ ꯇꯣꯂꯣꯞ ꯍꯦꯛ ꯆꯪꯕꯗꯣ ꯉꯁꯤ ꯆꯪꯕꯗꯣ ꯊꯥꯔꯣ
ꯑꯩꯀꯤ ꯅꯍꯥꯟ ꯅꯪꯗꯤ ꯅꯤꯕꯗꯣ ꯊꯦꯡꯃꯟꯕꯒꯤ ꯅꯍꯥꯟꯗꯒꯤ ꯂꯣꯏ ꯂꯣꯏꯁꯤꯒ꯭ꯔꯦꯅꯦ
ꯇꯣꯂꯣꯞ ꯑꯍꯨꯝꯃꯛ ꯆꯥꯔꯒ ꯄꯩꯁꯥ ꯂꯩꯇꯕ ꯁꯥꯔ ꯑꯩꯉꯣꯟꯗ ꯄꯩꯁꯥ ꯀꯗꯥꯏꯇ ꯆꯠꯄ꯭ꯔꯣ ꯍꯪꯪꯉꯦ
ꯑꯩꯗꯤ ꯑꯉꯥꯡꯁꯤꯡꯒꯤ ꯑꯩ ꯑꯩꯒꯤ ꯏꯅꯥꯎꯅꯨꯄꯥꯗꯣ ꯑꯩꯅ ꯃꯥꯒꯤ ꯇꯨꯏꯁꯟ ꯂꯧꯕꯒꯤ ꯃꯥ ꯁ꯭ꯀꯨꯜ ꯐꯤꯁ ꯑꯩꯅ ꯂꯣꯏ ꯇꯧꯕꯅꯦ ꯑꯩꯗꯤ ꯑꯉꯥꯡ ꯌꯣꯛꯔꯒ ꯂꯩꯈ꯭ꯔꯕꯅꯦ ꯀꯩꯅꯣ ꯅꯣꯏꯗꯧꯅ ꯇꯧꯗ꯭ꯔꯕꯅꯦ
ꯑꯗꯨ ꯑꯩꯈꯣꯏꯗꯤ ꯏꯟꯀꯝ ꯂꯩꯇꯦꯅ ꯅꯣꯏꯗꯤ ꯅꯪꯗꯤ ꯏꯟꯀꯝ ꯂꯩꯌꯦ
ꯑꯗꯣ ꯑꯥ ꯅꯣꯏꯗꯤ ꯑꯗꯨꯝ ꯊꯕꯛ ꯇꯧꯗꯧꯕ ꯑꯗꯨꯝ ꯇꯧꯔꯕꯅꯤ ꯑꯩꯗꯤ ꯑꯣꯏꯔꯔꯣꯏ ꯍꯥꯏꯅꯀꯣ ꯑꯉꯥꯡ ꯑꯃ ꯌꯣꯛꯈ꯭ꯔꯕꯅꯦ ꯊꯕꯛꯁꯨ ꯐꯪꯉꯔꯣꯏ ꯀꯩꯝꯇ ꯇꯧꯕ ꯉꯝꯃꯔꯣꯏ ꯍꯥꯏꯅ ꯑꯉꯥꯡ ꯌꯣꯛꯈ꯭ꯔꯦ ꯑꯗꯨꯒꯤꯅꯦ ꯑꯩꯅ ꯋꯥꯔꯤꯁꯤ
ꯃꯥꯅꯦ ꯃꯥꯅꯦ ꯑꯉꯥꯡ ꯌꯥꯎꯔꯁꯨ ꯅꯪꯒꯤ ꯁꯦꯂꯔꯤꯗꯤ ꯌꯥꯝꯃꯤ ꯑꯗꯨꯗꯤ
ꯏꯁ ꯅꯪꯅ ꯈꯟꯕꯗ ꯑꯗꯨꯝ ꯈꯟꯕꯒꯤꯅꯦ ꯌꯥꯝꯗꯕꯅꯦ
ꯑꯗꯨꯝ ꯁꯣꯄꯤꯡ ꯆꯠꯂꯤꯗꯨꯗꯤ
ꯆꯠꯇꯦꯍꯦ ꯀꯩꯅꯣ ꯃꯤꯒ ꯑꯗꯨꯝ ꯆꯠꯄꯗ ꯊꯥꯒꯠ ꯄꯥ ꯐꯣꯇꯣꯁꯤꯡꯅꯤ ꯆꯠꯇꯦꯗ
ꯑꯩꯅ ꯑꯥ ꯑꯩꯅ ꯕꯨ ꯑꯩꯅ ꯑꯗꯨꯝ ꯀꯣꯏꯕ ꯆꯠꯄꯗꯁꯨ ꯑꯗꯨꯝ ꯎꯑꯦ
ꯌꯥꯔꯦꯗ ꯅꯣꯡꯐꯥꯎ ꯀꯧꯔꯛꯇ꯭ꯔꯒ ꯎꯑꯦ ꯀꯥꯏꯅ ꯍꯨꯝ
ꯅꯣꯡꯃ ꯀꯩꯅꯥꯅꯨ ꯑꯩꯅ ꯑꯗꯨꯝ ꯆꯠꯄ ꯅꯨꯃꯤꯠꯇ ꯑꯗꯨꯝ ꯍꯋꯦ ꯅꯪꯕꯨ ꯑꯗꯣ ꯑꯩ ꯆꯠꯇꯕ ꯅꯨꯃꯤꯠꯇꯁꯨ ꯌꯥꯝ ꯆꯠꯂꯝꯒꯅꯤ